ꯑꯦ ꯋꯥꯔꯀꯗ
ꯇꯥꯔꯕꯣ
ꯍꯜꯂꯣ
ꯇꯥꯕ꯭ꯔꯣ
ꯑꯥꯎ
ꯇꯔꯔꯕꯣ
ꯇꯥꯔꯦ
ꯇꯥꯏ ꯀꯩꯗꯧꯔꯤꯅꯣ ꯀꯩꯗꯧꯔꯤꯒꯦ ꯅꯣꯡ ꯀꯍꯕꯔꯣ ꯀꯣ ꯍꯧꯖꯤꯛꯇꯛꯇ
ꯎ ꯑ
ꯅꯣꯏ ꯂꯣꯕꯗꯤ ꯁꯥꯗꯕ꯭ꯔꯣ
ꯑꯦ ꯁꯑ
ꯁꯌꯦ
ꯎꯝ
ꯋꯥꯏ ꯋꯥꯏꯇꯩꯒꯤ ꯇꯧꯔꯤ ꯍꯥꯏꯔꯣ
ꯎꯝ
ꯍ ꯍꯗꯣ ꯐꯖ ꯐꯖꯅ ꯇꯥꯏꯌꯨ ꯅꯥꯟꯅꯕꯀꯣ
ꯅꯪ ꯇ ꯏꯕꯂ ꯑꯣ
ꯑꯩ ꯇꯩꯕ ꯂꯥꯛꯄ ꯉꯝꯃꯔꯣꯏ ꯃꯊꯪ ꯃꯊꯪ ꯍꯞꯇꯥꯗ ꯂꯒꯈꯤꯈꯣ
ꯍꯣꯏ ꯀꯌꯥ ꯀꯌꯥ ꯇꯩꯒꯦ ꯍꯥꯏꯅꯣ ꯔꯨꯝꯁꯨ ꯇꯩꯗꯔꯣ
ꯑꯥ
ꯔ꯭ꯔꯣꯝ ꯔꯝꯒ ꯀꯩꯅꯣꯒ ꯁꯨꯃꯥꯡꯒ ꯃꯥꯡꯒꯣꯣꯟ ꯍꯥꯏꯗꯣꯏꯔꯥ
ꯊꯝ
ꯃꯪꯒꯣꯟꯒ ꯔꯨꯝ ꯔꯨꯝ ꯑꯅꯤꯔꯣ ꯀꯥ ꯑꯅꯤꯔꯣ ꯀꯩꯗꯁ ꯑ ꯐꯖꯟ ꯇꯨ ꯇ ꯅꯥꯟ ꯄꯗꯤ ꯂꯩꯕ꯭ꯔꯣ
ꯅꯣꯛꯑꯒꯂꯌꯦ ꯃꯥꯁꯨ
ꯀꯣꯜ ꯀꯩꯅꯣ ꯇꯧ ꯐ꯭ꯔꯤꯗ ꯂꯩꯕ꯭ꯔꯣ
ꯑꯩ ꯈꯪꯗꯦ ꯀꯅꯥꯅꯣ ꯋꯥꯔꯤ ꯁꯥꯔꯦ
ꯑꯣ ꯑꯩ ꯁꯥꯏꯕ
ꯑꯩ ꯅꯝꯕꯔ ꯊꯥꯕꯗꯨꯣ ꯇꯧꯔꯕꯣ ꯍꯥꯏꯔꯕꯣ
ꯇꯧꯗ꯭ꯔꯤꯌꯦ ꯍꯣꯔꯛ ꯉꯥꯡ ꯂꯩꯔꯒ ꯇꯧꯒꯦ ꯁꯤ ꯂꯣꯏꯔꯒ
ꯑꯣ
ꯅꯪꯁꯨ ꯑꯗꯨꯝ ꯍꯪꯕ ꯌꯥꯕꯅꯤꯅꯦ
ꯑꯁ ꯑꯩꯇꯜꯦ ꯑꯇꯂꯦ
ꯀꯔꯤꯒꯤ ꯇꯟꯕ꯭ꯔꯅꯤ ꯗꯤꯇꯦꯜꯁꯁꯤ ꯅꯪꯅ ꯂꯣꯏ ꯈꯪꯉꯒ
ꯅꯪ ꯈꯪꯕꯅ ꯍꯦꯟꯅ ꯐꯩꯗ
ꯅꯪ ꯅꯪ ꯍꯌꯦꯡ ꯂꯥꯛꯀꯦ ꯍꯥꯏꯔꯣ
ꯍꯪ ꯑꯦ ꯍꯌꯦꯡꯕꯧ ꯆꯠꯁꯤꯁꯨ ꯍꯥꯏ
ꯀꯥꯏꯗ ꯂꯧꯗꯤ ꯂꯧꯕꯨꯛꯊꯥꯛ ꯐꯧ ꯍꯨꯟꯕꯒꯤ ꯀꯩꯅꯣꯗꯔꯣ ꯅꯠꯇ꯭ꯔꯒ ꯎ ꯃꯣꯔꯣꯛ ꯂꯧꯗꯔꯣ
ꯑ ꯂꯧꯕꯨꯛꯇ
ꯀꯨꯠꯇ
ꯎꯝ
ꯀꯩꯗꯧꯕ
ꯂꯧꯔꯥꯡ ꯁꯨꯅꯕ
ꯀꯦꯅꯥꯒꯅ ꯀꯅꯥꯒꯅꯅꯥ ꯁꯧꯗꯕ
ꯃꯒꯥ ꯑꯩꯒ
ꯉꯥ ꯅ ꯉꯄꯥꯒ
ꯈꯪꯗꯦ ꯏꯅꯥꯎꯅꯨ ꯆꯠꯍꯟꯁꯤꯔꯅ ꯈꯟꯕ ꯅꯪꯒ
ꯑꯩꯒ
ꯎꯝ
ꯎꯝ
ꯌꯥꯏꯗꯅ ꯅꯪ ꯐ꯭ꯔꯤ ꯂꯩꯔꯗꯤ
ꯍꯌꯦꯡꯂꯣ ꯍꯌꯦꯡ ꯑꯦ ꯍꯌꯦꯡ ꯅꯪꯒꯗ꯭ꯔꯣꯅꯦ
ꯍꯌꯦꯡ ꯊꯥꯔꯁꯗꯦ
ꯍꯌꯦꯡ ꯊꯥꯔꯁꯗꯦ ꯍꯌꯦꯡ ꯊꯥꯔꯁꯗꯦꯅꯦ ꯁꯒꯣꯜꯁꯦꯠꯅꯦ ꯑꯩ ꯀꯩꯅꯣ ꯂꯩꯗꯨꯗꯤ ꯊꯕꯛ ꯃ ꯂꯩꯌꯦ ꯍꯣꯏ
ꯑꯗꯨ ꯑꯗꯨꯗꯤ ꯄꯨꯡ ꯇꯔꯥꯗ ꯂꯣꯏꯒꯅꯤꯅ
ꯍꯣꯏ ꯄꯨꯡ ꯇꯔꯥ ꯂꯩꯗꯣꯏꯅꯦ ꯅꯪ ꯍꯌꯦꯡ ꯕꯖꯥ ꯕꯖꯥꯔꯗ ꯂꯥꯛꯑꯒ ꯍꯌꯦꯡ ꯂꯥꯛꯇꯗꯤ ꯀꯔꯝ ꯄꯥꯟ ꯂꯥꯛꯄꯤꯣꯏꯕ
ꯀꯅꯥ
ꯅꯪꯅꯦ ꯀꯥꯎꯟꯁꯤꯜꯗ ꯆꯠꯅꯕ ꯈꯣꯠꯅꯕ ꯌꯥꯝ ꯍꯥꯏꯗꯅ
ꯑ ꯍꯌꯦꯡ ꯆꯠꯂꯣ ꯍꯥꯏꯕ ꯅꯕꯥꯅꯤ
ꯑꯣ ꯍꯣꯏ ꯌꯦꯡꯁꯤ ꯅꯪ ꯑꯗꯨꯝ ꯂꯥꯛꯈ꯭ꯔꯣ ꯀꯩꯅꯣ ꯏ ꯂꯧꯔꯥꯡ ꯁꯨꯕꯅꯤꯍꯥꯟ ꯍꯥꯡꯆꯤꯠ ꯍꯥꯡꯆꯦꯠꯨ ꯆꯥꯠ ꯌꯥꯏ ꯑꯁꯤ
ꯈꯪꯗꯦ ꯑ ꯍꯪꯆꯤꯠ ꯆꯠꯂ ꯀꯩꯅꯣ ꯍꯪꯗꯤꯁꯨ ꯆꯠꯄ ꯌꯥꯏ ꯏꯁ ꯂꯧ ꯂꯧꯔꯥꯡ ꯁꯨꯕꯕꯨ ꯅꯪ ꯅꯪ ꯆꯠꯄꯩ ꯁꯔꯨꯛꯄꯨꯗꯤ ꯅꯅꯥꯎ ꯅꯨꯄꯥ ꯆꯠꯄꯅ ꯐꯩꯌꯦ ꯅꯅꯥꯎ ꯅꯨꯄꯥꯅ ꯀꯟꯗꯣꯏꯅꯤ
ꯑꯦ ꯏꯅꯥꯎ ꯅꯨꯄꯥ ꯊꯕꯛꯁꯨꯕ ꯌꯥ ꯗꯦ
ꯅꯪ ꯅꯪꯅꯕꯨ ꯀꯌꯥꯝ ꯁꯨꯗꯣꯏꯅꯣ ꯍꯪ
ꯃꯥꯏ ꯆꯠꯂꯗꯤ ꯃꯥ ꯎꯝ ꯍꯣꯔꯦꯟ ꯍꯌꯦꯡ ꯎꯝ ꯀꯥꯎꯟꯁꯤꯜꯁꯤꯡꯅ ꯃꯁꯥ ꯂꯥꯛꯈꯗꯣ ꯑꯗꯨꯃꯥꯏꯅ ꯍꯥꯏꯔꯗꯤ ꯐꯔꯛ ꯇꯥꯏꯗꯅ
ꯍꯥꯏ ꯏꯔ
ꯍꯥꯏꯒꯅꯤ ꯃꯁꯥꯒꯤꯁꯤꯅꯦꯁꯦ ꯑꯗꯨ ꯑꯗꯨ ꯑꯗꯨ ꯍꯥꯏꯔꯒꯅꯤ ꯑꯗꯨꯗꯤ ꯑꯩꯁꯨ ꯈꯟꯕꯀꯣ
ꯈꯤꯇꯪ ꯂꯥꯛꯑꯅꯤꯅ ꯐꯖꯅ ꯈꯜꯂꯔꯒ
ꯀꯥꯎꯒꯥꯟꯗ
ꯃꯗꯦ ꯌꯦꯗꯔꯂꯦ
ꯀꯩ ꯀꯩ ꯂꯩꯒꯦ ꯄꯣꯠ ꯂꯧꯗꯧ ꯂꯩꯕ꯭ꯔꯣ ꯑꯁꯦꯡꯕ꯭ꯔꯣ
ꯀꯗꯔꯗꯤ
ꯈꯪꯗꯦ ꯃꯟꯗꯦꯗ ꯂꯥꯛꯀꯦ
ꯍꯣꯏ ꯍꯣꯏ ꯂꯥꯛꯑꯣ ꯂꯥꯛꯑꯣ ꯂꯥꯛꯑꯣ ꯄꯣꯠ ꯂꯧꯕ꯭ꯔꯥ ꯀꯩꯅꯣ ꯂꯥꯛꯑꯣ ꯃꯇꯦꯡ ꯄꯥꯡꯕꯤꯒꯦ ꯂꯥꯛꯑꯣ
ꯄꯩꯁꯥ ꯂꯩꯇꯦ ꯄꯣꯠ ꯂꯩꯅꯕ
ꯅꯪꯒꯤꯗꯃꯛꯇ ꯑꯩ ꯁꯤꯗ ꯂꯩꯔꯦ ꯁꯣꯠꯄ ꯂꯥꯛꯑꯣ ꯕꯖꯥꯔꯗ ꯁꯣꯠꯄ ꯂꯥꯛꯑꯣ ꯂꯪ ꯂꯧ ꯒꯦ ꯍꯥꯏꯔꯣ
ꯑ ꯅꯪ ꯅꯪ ꯎꯗꯥꯕ ꯀꯨꯏꯔꯦ
ꯋꯥꯔꯤꯗꯤ ꯍꯣꯏ ꯍꯣꯏ ꯂꯥꯛꯑꯣ ꯂꯥꯛꯑꯣ ꯑꯩꯁꯨ ꯅꯪ ꯎꯗꯥ ꯀꯨꯏꯔꯦ ꯎꯝ ꯅꯪ ꯂꯥꯛꯕꯗ ꯅꯪꯒꯤ ꯃꯥꯏꯊꯣꯡꯗꯣ ꯄꯦꯟꯅ ꯌꯦꯡꯍꯧꯒꯦ
ꯏ
ꯌꯥ ꯉꯁꯥꯏ ꯉꯁꯥꯏ ꯀꯩꯅꯣ ꯇꯧꯕꯁꯦ ꯁꯣꯁꯣꯐꯤꯌꯥꯗꯣ ꯀꯣꯜ ꯀꯣꯜ ꯇꯧꯕꯀꯣ ꯐꯖꯅ ꯅꯣꯛꯈ꯭ꯔꯦ ꯃꯥꯗꯤ ꯋꯥꯔꯤ ꯀꯩ ꯀꯩ ꯋꯥꯔꯤꯅꯣ ꯅꯣꯛꯅꯤꯡꯕ ꯋꯥꯔꯤ ꯑꯃ ꯂꯤꯔꯛ ꯛꯇꯅ ꯐꯖꯅ ꯅꯣꯛꯈ꯭ꯔꯕꯅꯤ ꯌꯥꯝ ꯅꯣꯛꯅꯤꯡꯕ ꯋꯥꯅꯤꯗ
ꯎꯝ
ꯅꯪꯁꯨ ꯅꯣꯛꯅꯤꯡꯕ꯭ꯔꯥ
ꯅꯣꯛꯅꯤꯉꯦ
ꯅꯣꯛꯅꯤꯡꯕꯅꯤ ꯅꯣꯛꯅꯤꯡꯕꯅꯤ ꯑꯉꯥꯡ ꯅꯣꯛꯅꯤꯡꯕ ꯃꯇꯝ ꯌꯧꯔꯕꯅꯤ ꯅꯨꯡꯁꯥ ꯁꯔꯤꯕ꯭ꯔꯣ ꯅꯣꯡꯃꯪꯕ꯭ꯔꯣ ꯅꯣꯡꯃꯪꯕ꯭ꯔꯕ
ꯏꯁ ꯅꯨꯡꯁꯥ ꯌꯥꯝ ꯀꯜꯂꯤ
ꯅꯨꯡꯁꯥ ꯌꯥꯝ ꯀꯜꯂꯤꯌꯦ ꯁꯤꯁꯨ ꯇꯨꯝꯕ ꯌꯥꯗꯦ ꯍꯣꯏ ꯀꯩꯅꯣꯁꯨ ꯂꯩꯐꯝꯗꯣ ꯖꯤꯡꯒꯥ ꯀꯨꯞꯄꯗꯣ ꯌꯥꯝ ꯅꯛꯑꯦꯕꯀꯣ ꯅꯛꯄꯗꯣ ꯑꯁ ꯀꯥꯏ ꯇꯨꯝꯕ ꯌꯥꯗꯦꯗ ꯍꯨꯃꯥꯡ ꯁ ꯈꯥꯡꯗ ꯉꯧꯕꯒ ꯆꯞ ꯃꯥꯟꯅꯩ ꯁꯥꯃꯟ ꯑꯗꯨꯅ ꯅꯪ ꯈꯪꯗꯕ ꯅꯣꯏꯔꯣꯟꯕꯗꯤ ꯈꯔ ꯏꯉꯝꯃꯅꯤ
ꯌꯥꯝ ꯁꯥꯏ
ꯅꯣꯏ ꯃꯥꯗꯤ ꯂꯥꯛꯇꯕ꯭ꯔꯣ ꯃꯈꯥ ꯀꯨꯝꯊꯈꯤꯕ꯭ꯔꯣ
ꯇꯔꯨꯛ ꯑꯗꯨꯋꯥꯏꯗ ꯂꯥꯛꯀꯅꯤ
ꯅꯨꯡꯇꯤꯒꯤ ꯂꯦꯞꯄ꯭ꯔꯕ
ꯑꯣ ꯅꯨꯃꯤꯠ ꯑꯃ ꯑꯣꯐ ꯅꯨꯃꯤꯠ ꯑꯅꯤ ꯑꯍꯨꯝꯔꯛ ꯑꯣꯞ ꯂꯩ
ꯑꯗꯨꯗꯤ ꯉꯁꯤ ꯂꯦꯞꯄꯨꯔꯒ ꯍꯌꯦꯡ ꯍꯪꯆꯤꯠ ꯑꯣꯞꯀꯣ
ꯑꯣ
ꯎꯝ
ꯑꯣꯐ ꯇꯥꯕ ꯃꯇꯝꯗ ꯂꯧ ꯁꯨꯔꯒꯦ ꯍꯥꯏꯌꯦ
ꯑꯣ ꯑꯦꯁ ꯂꯧꯔꯥꯡꯒꯅꯣ ꯇꯧꯕꯕꯨ ꯁꯨꯕꯨ ꯀꯩꯅꯣ ꯌꯥꯝ ꯉꯟꯗ꯭ꯔꯣ
ꯑ ꯂꯣꯏ ꯂꯣꯏ ꯅꯅꯥꯈ꯭ꯔꯦ ꯃꯤ
ꯑꯩꯈꯣꯏꯁꯨ ꯉꯔꯥꯡ ꯂꯤꯡꯈ꯭ꯔꯦ
ꯀꯅꯥ
ꯑꯩꯈꯣꯏ
ꯅꯈꯣꯏ
ꯍꯣꯏ
ꯏꯁ ꯅꯣꯏ ꯂꯧ ꯏꯚꯥꯏꯅꯦ
ꯂꯧ ꯎꯔꯔꯣꯏꯅ ꯇꯧꯕꯅꯦ ꯃꯆꯥ ꯑꯃ ꯎꯑꯦ ꯑꯩꯈꯣꯏ ꯏꯆꯦ ꯍꯣꯏꯅ ꯎ ꯎ ꯍꯥꯏꯔꯒ ꯃꯣꯏ ꯉꯝꯃꯔꯣꯏ ꯍꯥꯏꯗꯤ ꯀꯩ ꯍꯥꯏ ꯊꯕꯛ ꯁꯨꯅꯕ ꯃꯤ ꯂꯩꯇ꯭ꯔꯦꯕ ꯑꯩꯈꯣꯏ ꯏꯆꯦ ꯑꯍꯟꯗꯣ ꯏꯆꯦ ꯑꯍꯟ ꯁꯨ ꯂꯩꯕꯅꯤꯅ ꯑꯁ ꯑꯩꯈꯣꯏ ꯇꯧꯔꯒ ꯗꯤ ꯀꯩꯅꯣ ꯇꯧꯔꯅꯤ ꯑꯩꯈꯣꯏ ꯏꯃꯥ ꯕꯥꯅ ꯂꯣꯏ ꯇꯧꯔꯅꯤ ꯃꯣꯏ ꯑꯣꯏꯅ ꯇꯧꯔꯅꯤ ꯑꯩꯈꯣꯏ ꯇꯧꯔꯔꯣꯏꯒꯦ ꯍꯥꯏꯕ ꯃꯣꯏꯕꯨꯗꯤ ꯂꯧꯕꯨꯗꯤ ꯎꯅꯤꯡꯕꯅꯦꯕ ꯃꯁꯥꯗꯣ ꯉꯝꯗꯕꯒꯤꯀꯣ ꯃꯣꯏꯅ ꯀꯩꯒꯨꯝꯕ ꯎ ꯎ ꯎꯔꯁꯨ ꯑꯩꯈꯣꯏ ꯏꯌꯥꯝꯕ ꯑꯩꯈꯣꯏ ꯑꯩꯈꯣꯏ ꯃꯃꯥ ꯃꯄꯥꯅ ꯂꯣꯏ ꯁꯨꯕꯅꯦꯕ ꯃꯣꯏꯒꯤꯀꯣ ꯑꯗꯨꯒꯤ ꯃꯣꯏ ꯇꯜꯂꯦ ꯇꯧꯔꯔꯣꯏ ꯃ
ꯆ ꯃ ꯆꯆꯥ ꯕꯨꯔꯥ ꯀꯌꯥ ꯈꯣꯈ꯭ꯔꯣ ꯊꯥꯎꯑꯣ
ꯈꯪꯗꯦ ꯌꯥꯝ ꯆꯥꯎꯔ ꯃꯣꯏꯅ ꯉꯔꯥꯡ ꯃꯤ ꯃꯔꯤꯔꯣꯝ ꯃꯉꯥꯔꯣꯝ ꯂꯤꯡꯒꯦ ꯇꯧꯒꯦ ꯍꯥꯏꯕꯅꯦ ꯑꯣ ꯉꯟꯅ ꯂꯣꯏꯒꯅꯤ ꯍꯥꯏꯕꯀꯣ ꯑꯗꯣ ꯌꯥꯝ ꯆꯥꯎꯋ ꯗꯩꯕ ꯄꯤꯛ ꯄꯤꯛꯄ ꯃꯥꯜꯂꯦ ꯑꯩꯁꯨ ꯈꯪꯗꯦꯗ
ꯑꯏꯅꯦ
ꯏꯔꯥꯡ ꯐꯔꯒꯗꯤ ꯁꯦꯞꯇꯦꯝꯕꯔꯗ ꯆꯠꯂꯒ ꯌꯦꯡꯉꯨꯁꯦ
ꯆꯠꯁꯦ ꯆꯠꯁꯦ ꯏꯔꯥꯡꯁꯦ ꯐꯛꯗꯧꯗꯦꯗ
ꯐꯒꯅꯤꯗ ꯐꯒꯅꯤꯗ ꯑꯗꯨꯝ ꯄꯁꯦ ꯑꯩꯈꯣꯏ ꯑꯩꯈꯣꯏ ꯌꯨꯝꯗꯁꯨ ꯂꯥꯛꯇꯣꯏꯅꯦ ꯅꯪ ꯑꯩꯈꯣꯏ ꯌꯨꯝꯗꯁꯨ ꯆꯠꯁꯦ
ꯏꯀꯥꯏ
ꯏꯁ ꯀꯥꯏ ꯀꯥꯏꯅ ꯆꯍꯤ ꯁꯥꯈꯤꯗ ꯁ ꯏꯁꯥꯅ ꯏꯀꯥꯏ ꯀꯥꯏꯅ
ꯏꯀꯥꯏꯕ ꯌꯥꯗꯦꯍꯦ ꯅꯣꯏ ꯀꯩ ꯀꯩ ꯀꯥꯏꯔꯨꯔꯅꯦ ꯑꯗ ꯆꯠꯂꯒ ꯆꯥꯛ ꯏꯟꯖꯥꯡ ꯆꯔꯨ ꯊꯅꯤ
ꯀꯥꯏꯦꯗꯅ ꯁꯤꯗꯣ
ꯀꯩꯨ ꯂꯩꯇꯅ ꯑꯩꯈꯣꯏ ꯌꯨꯝꯗ ꯂꯩꯔꯤꯁꯦ ꯏꯅꯥꯎꯅꯨꯄꯥꯒ ꯑꯩꯈꯣꯏ ꯏꯃꯥ ꯃꯄꯥ ꯑꯩꯈꯣꯏ ꯃꯣꯏ ꯑꯍꯨꯝꯃꯨꯛꯇ ꯉꯥꯏꯔꯦꯑꯦ ꯍꯣꯏ ꯃꯤ ꯂꯩꯇ꯭ꯔꯦ
ꯑ
ꯋꯥꯏ ꯇꯩꯕꯗꯨꯣ ꯂꯣꯏꯗ꯭ꯔꯤꯕꯣ ꯋꯥꯠꯂꯤꯕꯣ ꯂꯣꯏꯗꯣꯔꯤꯕꯣ
ꯂꯣꯏꯗ꯭ꯔꯤ ꯂꯣꯏꯗ꯭ꯔꯤ ꯎꯝ ꯋꯥꯔꯤ ꯁꯥꯕꯁꯨ ꯅꯨꯡꯉꯥꯏꯗ
ꯑꯗꯨꯏꯅꯤꯅꯦ ꯋꯥꯔꯤ ꯁꯥꯔꯤꯁꯦ ꯅ ꯍꯥꯏꯥꯏ ꯇ ꯏ ꯅꯨꯡꯉꯥꯏꯅꯕꯅꯤꯅ ꯋꯥꯏ ꯋꯥꯔꯤ ꯁꯥꯍꯜꯂꯤꯅꯦ
ꯎꯝ
ꯅꯠꯇ꯭ꯔ
ꯎꯝ
ꯅꯣꯏꯗ ꯀꯩꯅꯣꯃꯨꯛ ꯄꯥꯜꯂꯕꯣ ꯍꯩꯒ꯭ꯔꯨ ꯍꯩ ꯀ꯭ꯔꯨꯃ ꯄꯥꯜꯂꯕꯣ
ꯑꯁ ꯌꯥꯝ ꯄꯥꯂꯦ
ꯍꯣꯌ ꯍꯨꯏ ꯌꯥꯝ ꯄꯥꯟꯕꯗ ꯀꯩꯅꯣ ꯇꯧꯔꯦ ꯑꯅꯛꯄ ꯖꯒꯥꯗꯤ ꯑꯉꯥꯡ ꯁꯤꯅ ꯂꯣꯏ ꯀꯩꯅꯣ ꯇꯧꯔꯒ ꯆꯤꯡ ꯃꯁꯥꯁꯨ ꯂꯣꯏ ꯃꯁꯥꯁꯨ ꯂꯣꯏ ꯇꯦꯛꯈ꯭ꯔꯦ ꯑꯋꯥꯡꯕꯗ ꯈꯔ ꯄꯥꯜꯂꯤ ꯆꯥꯕꯥ ꯈꯛ ꯈꯔ ꯌꯥꯔꯛ ꯑ
ꯍꯪꯒ꯭ꯔꯨꯗꯤ ꯌꯥꯝ ꯄꯥꯜꯂꯦ
ꯆꯥꯕ ꯌꯥꯔꯛ ꯑꯕꯥ
ꯍ ꯋꯥꯠꯂꯤ
ꯑꯩꯈꯣꯏ ꯑꯠ
ꯎꯝ
ꯑ
ꯋꯥꯏ ꯇꯩꯕꯁꯨ ꯋꯥꯏꯅꯦꯍꯦ ꯇꯥꯕ꯭ꯔꯣ ꯍꯜꯂꯣ ꯍꯜꯂꯣ
ꯀꯩ ꯑꯦꯅ ꯆꯥꯒꯦ ꯇꯥꯗꯕ꯭ꯔ
ꯋꯥꯏ ꯇꯩꯕꯁꯦ ꯋꯥꯏꯑꯕ
ꯋꯥꯌꯦ
ꯎꯝ
ꯑꯦ ꯋꯥꯕ ꯇꯥꯕꯅꯦ ꯋꯥꯏ ꯇꯥꯏꯕꯁꯤ ꯋꯥꯕꯅꯦ ꯑꯗꯨ ꯑꯣꯏꯔꯁꯨ ꯖꯒꯥꯗꯨ ꯌꯥꯝ ꯆꯥꯎꯗꯦꯅꯥ
ꯎꯝ ꯑꯗꯨ ꯑꯣꯏꯔꯁꯨ ꯋꯥꯏꯑꯦꯕ
ꯋꯥꯕꯅꯦ ꯈꯣꯡ ꯍꯣꯔꯦꯟꯅꯦ ꯈꯣꯡꯅ ꯑꯩꯉꯛ ꯍꯥꯏꯔꯛꯀꯅꯤꯀꯣ
ꯎꯝ ꯍꯥꯏꯔꯥꯅꯤ
ꯐꯥꯏ ꯇꯧꯑꯣ ꯇꯧꯑꯩ ꯅꯤꯅꯥꯏ ꯇꯣꯑꯣ ꯉꯥꯏ ꯉꯥꯏ ꯇꯧ ꯉꯥꯏ ꯇꯧꯔꯒꯅꯦ ꯅ ꯈ꯭ꯋꯥꯡ ꯈ꯭ꯋꯥꯡ ꯅꯥꯕꯗ ꯐꯅꯤ ꯍꯥꯏꯔꯒꯗꯤ ꯅꯤꯡꯉꯥꯏꯗꯨꯝ ꯇꯧꯑꯣ ꯀꯩꯁꯨ ꯀꯥꯁꯨꯀꯥꯏꯗꯦꯅꯥ
ꯑ ꯀꯩꯅꯣ ꯄꯥꯏ